ꯍꯜꯂꯣ ꯕꯔꯣ
ꯑꯧ ꯑꯧ ꯇꯥꯔꯦ
ꯀꯃꯥꯏ ꯀꯃꯥꯏꯅ ꯇꯧꯔꯤꯒꯦ
ꯎꯝ ꯑꯗꯨꯝ ꯅꯨꯡꯉꯥꯏꯔꯤꯕ꯭ꯔꯣ ꯑꯕ ꯑꯃꯨꯛ ꯑꯃꯨꯛ ꯁꯨꯝ ꯋꯥꯔꯤ ꯅꯨꯡꯉꯥꯏ ꯅꯨꯡꯉꯥꯏꯕ ꯊꯥꯗꯗꯅ ꯑꯗꯨꯝ ꯂꯩꯔꯝꯃꯤꯖꯥꯠꯅꯤ
ꯉꯁꯤ ꯏꯗꯤ ꯆꯥꯛ ꯏꯁꯤꯡ ꯆꯥꯔꯕꯣ
ꯉꯁꯤꯒꯤꯗꯤꯕ꯭ꯔꯣ ꯏꯁꯀꯤꯞ ꯇꯧꯔꯦ ꯉꯁꯤꯁꯦ ꯈꯔ ꯊꯥꯎꯔꯦꯛ ꯅꯨꯌꯦꯛ ꯈꯔ ꯆꯥꯥꯁꯜꯂꯨꯔꯦ
ꯑ ꯑꯗꯨꯗꯤ ꯌꯥꯗ꯭ꯔꯦꯕ
ꯑ ꯉꯁꯤꯗꯤ ꯌꯥꯗ꯭ꯔꯦ ꯕꯣꯗꯤ ꯀꯩ ꯃꯊꯦꯜ ꯇꯧꯔꯒꯦ
ꯃꯁꯤ ꯑꯩꯁꯨ ꯆꯥꯗ꯭ꯔꯤ ꯍꯣꯔꯦꯟ ꯉꯥꯛꯍꯥꯛ ꯂꯩꯔ ꯆꯥꯒꯦꯅ ꯈꯔꯊꯦꯡꯅ
ꯕ꯭ꯔꯣ ꯍꯣꯏꯗꯤ ꯍꯣꯁꯇꯦꯜꯗ ꯂꯩ ꯅꯠꯇ꯭ꯔꯣ ꯍꯧꯖꯤꯛꯁꯦ ꯑꯣ ꯍꯣꯁꯇꯦꯜꯗꯤ ꯌꯦꯟꯖꯥꯡ ꯍꯥꯎꯔꯤꯕꯣ ꯀꯃꯥꯏꯅ ꯇꯧꯔꯤꯒꯦ
ꯢꯌꯥ ꯌꯥꯔ ꯗꯦꯗ
ꯢꯌꯥ ꯌꯥꯗꯦ
ꯑꯗꯨꯅ ꯈꯔ ꯊꯣꯡ ꯑꯒꯨꯝꯕ ꯑꯝꯗ ꯌꯦꯔꯨꯝ ꯍꯧꯕ꯭ꯔꯥ ꯀꯩꯅꯣ ꯑꯗꯨꯃꯥꯏꯅ ꯇꯧꯔꯒ ꯇꯧꯔꯒ ꯆꯥꯏꯑꯦꯕꯀꯗꯨꯗꯤ
ꯑꯣ ꯃꯣꯏ ꯍꯣꯁꯇꯦꯜꯒꯤ ꯃꯦꯁꯁꯦ ꯌꯥꯗ꯭ꯔꯦ ꯑꯗꯨꯃꯛ
ꯎꯝ
ꯑꯣ ꯕ꯭ꯔ ꯍꯣꯏꯗꯤ ꯃꯤ ꯀꯌꯥꯃꯨꯛꯇꯤ ꯂꯩ ꯍꯣꯁꯇꯦꯜꯁꯦ ꯑꯗꯨꯝ ꯆꯅꯤ ꯆꯍꯨꯝ ꯂꯩꯕ꯭ꯔꯥ ꯅꯠꯇ꯭ꯔꯒ ꯌꯥꯝꯗꯕ꯭ꯔꯥ ꯀꯃꯥꯏꯅ ꯇꯧꯋꯤ
ꯑ ꯑꯗꯨꯝ ꯆꯅꯤꯃꯨꯛꯀꯤ ꯆꯥꯡꯗꯗꯤ ꯂꯩꯔꯝ ꯇꯧꯗꯤ ꯃꯥꯜꯂꯦ
ꯑꯣ ꯑꯗꯨꯝ ꯁꯤꯃꯤꯇꯔ ꯄꯨꯜꯂꯛꯀꯤ ꯑꯣꯏꯅꯀꯣ
ꯑꯥ
ꯑꯣ ꯕꯣꯔ ꯍꯣꯏꯗꯤ ꯍꯣꯁꯇꯦꯜ ꯂꯩꯕꯁꯤ ꯃꯤꯗꯤ ꯌꯥꯝ ꯃꯦꯃꯣꯔꯤ ꯀ꯭ꯔꯤꯌꯦꯠ ꯇꯧꯅꯩ ꯍꯥꯏ ꯕꯣꯏꯍꯣꯏꯒꯤꯗꯤ ꯃꯦꯃꯣꯔꯤ ꯑꯗꯨꯝ ꯐꯖꯕꯗ ꯂꯩꯇ꯭ꯔꯣ
ꯃꯦꯃꯣꯔꯤꯁꯦ ꯐꯖ ꯐꯖꯕ ꯑꯗꯨꯝ ꯈꯔꯗꯤ ꯂꯩꯔꯦ ꯍꯥꯏꯇꯥꯔꯅꯦ
ꯑ
ꯄꯥꯔꯁꯦꯟꯗꯒꯤ ꯍꯧꯔꯒ ꯀꯩꯅꯣ ꯂꯥꯁ ꯏꯌꯥꯔ ꯁꯤꯕꯎ ꯑꯗꯨꯝ ꯈꯔꯏꯗꯤ ꯂꯩꯔꯦꯕ
ꯑ ꯈꯔꯗꯤ ꯑꯗꯨꯝ ꯀꯂꯦꯛꯁꯟ ꯈꯔꯗꯤ ꯑꯗꯨꯝ ꯇꯧꯔꯦꯕꯀꯣ ꯀ꯭ꯔꯤꯌꯦꯁꯟꯒꯤ ꯃꯦꯃꯣꯔꯤ ꯍꯥꯏꯒꯗ꯭ꯔꯥ
ꯍꯣꯁꯇꯦꯜ ꯂꯥꯏꯐꯀꯤ ꯃꯦꯃꯣꯔꯤ ꯑꯗꯣ
ꯑ ꯀꯥꯎꯕ ꯉꯝꯃꯔꯣꯏꯗꯕ ꯑꯗꯨꯝ ꯈꯔꯗꯤ ꯂꯩ ꯍꯧꯔꯦꯕꯅ ꯀꯣ
ꯎꯝ
ꯕ꯭ꯔꯣꯍꯣꯏꯒꯤꯗꯤ ꯑꯗꯨꯝ ꯏꯃꯥꯟꯅꯕꯈꯩꯁꯦ ꯑꯗꯨꯝ ꯍꯥꯏꯗꯤ ꯃꯈꯥ ꯑꯣꯞꯄ ꯂꯥꯏꯔꯤꯛ ꯆꯠꯅꯈꯤꯕꯗꯤ ꯌꯥꯎꯕ꯭ꯔꯥ ꯅꯠꯇ꯭ꯔꯒ ꯑꯗꯨꯝ ꯄꯨꯜꯂꯞ ꯑꯗꯨꯝ ꯍꯥꯟꯅꯒꯤ ꯀꯩꯅꯣꯝ ꯆꯠꯊꯕꯤꯕ꯭ꯔꯥ ꯈꯔ ꯑꯍꯣꯡꯕꯗꯤ ꯂꯩꯕ꯭ꯔꯥ ꯀꯃꯥꯏꯅ ꯇꯧꯏ ꯀꯨꯁꯟꯒꯤ ꯇꯨꯝꯗꯒꯤ
ꯒ꯭ꯔꯦꯖꯨꯌꯦꯁꯟꯁꯦ ꯑꯩꯈꯣꯏꯁꯦ ꯍꯟꯗꯛ ꯂꯣꯏꯕꯅꯤꯅ ꯀꯩꯅꯣ ꯑꯗꯨꯝ ꯑꯇꯣꯞꯄ ꯃꯁꯥꯏ ꯃꯁꯥꯏ ꯆꯠꯅꯗꯧꯗꯤ ꯃꯥꯜꯂꯦ
ꯑꯥ
ꯃꯈꯥ ꯇꯝꯊꯕꯒꯤꯔ ꯅꯠꯇ꯭ꯔꯒ ꯀꯩꯅꯣꯝ ꯇꯧꯕꯒꯤꯔ
ꯑꯣ ꯕ꯭ꯔꯣꯒ ꯍꯥꯏꯗꯤ ꯇ ꯇꯝꯃꯤꯟꯅꯕꯁꯨ ꯑꯗꯨꯝ ꯌꯥꯎꯔꯒꯅꯤ ꯈꯔ ꯑꯃꯅ ꯃꯥꯒꯤ ꯑꯣꯏꯕ ꯀꯩꯅꯣꯝ ꯆꯠꯆꯒꯤꯈꯤꯕꯁꯨ ꯑꯗꯨꯝ ꯈꯗꯤ ꯂꯩꯔꯝꯃꯅꯤꯅꯗꯤ ꯈꯜꯂꯤ ꯍꯥꯏꯗꯤ ꯑꯗꯨꯝ ꯂꯣꯏꯅꯃꯛꯇꯤ ꯀꯩꯁꯨ ꯄꯨꯟ ꯐꯠꯇꯕꯅꯦꯕ ꯁꯨꯃꯥꯏꯅ ꯂꯥꯏꯔꯤꯛ ꯇꯝꯕ ꯂꯣꯏꯁꯟꯅꯈꯤꯕ ꯃꯇꯥꯡꯁꯦ
ꯃꯥꯅꯦ ꯃꯥꯅꯦ
ꯎꯅꯒꯦ ꯈꯣꯠꯅꯒꯦ ꯍꯥꯏꯕꯁꯦ ꯁꯤꯗꯒꯤꯗꯤ ꯄꯨꯟꯗ꯭ꯔꯒꯗꯤ ꯑꯥ ꯁꯥꯡꯅꯔꯔꯣꯏ ꯍꯥꯏꯗꯤ ꯃꯥꯅꯤ ꯅꫭꯡ ꯐꯥꯗꯣꯛ ꯄꯨꯟꯕ ꯈꯣꯠꯄ ꯍꯥꯏꯕꯗꯨ ꯅꯠꯇꯅ ꯇꯣꯏꯅ ꯄꯨꯟꯕꯒꯤ ꯅꯨꯡꯉꯥꯏꯕ ꯀꯥꯏꯗꯗꯤ ꯍꯧꯖꯤꯛ ꯇꯥꯞ ꯇꯥꯞꯅ ꯁꯨꯝ ꯂꯥꯞꯊꯣꯛꯅꯈꯤꯔꯤꯅꯦꯕ ꯍꯥꯢꯗꯤ
ꯕ꯭ꯔꯣꯁꯨ ꯑꯗꯨꯝ ꯍꯧꯖꯤꯛ ꯌꯥꯝ ꯀꯟꯅ ꯄꯨꯜꯂꯝꯃꯔꯣꯏꯗ ꯍꯥꯟꯅ ꯀꯣꯂꯦꯖꯇ ꯄꯨꯜꯂꯛꯄ ꯅꯃꯥꯟꯅꯕꯒꯨꯝꯕ
ꯑꯁ ꯌꯥꯝ ꯊꯤꯅ ꯃꯌꯦꯡ ꯇꯥꯏꯗ ꯕ꯭ꯔꯣ ꯍꯥꯏꯕꯗꯤ ꯃꯤꯑꯣꯏꯕꯒꯤ ꯏꯁꯇꯦꯖꯁꯤ ꯗꯤꯐ꯭ꯔꯦꯟ ꯗꯤꯐ꯭ꯔꯦꯟ ꯏꯁꯇꯦꯖꯀꯤ ꯃꯇꯨꯡ ꯏꯟꯅ ꯍꯥꯏꯗꯤ ꯑꯅꯧꯕꯁꯨ ꯑꯗꯨꯝ ꯊꯦꯡꯅꯩ ꯑꯔꯤꯕꯁꯨꯅ ꯁꯨꯝ ꯂꯥꯞꯅꯈꯤ ꯑꯗꯨꯃꯥꯏꯅ ꯁꯨꯝ ꯑꯣꯏꯍꯧꯋꯦ ꯍꯥꯏꯇꯥꯥꯔꯦꯗꯤ ꯍꯣꯏ ꯑꯔꯤꯕꯗ ꯑꯗꯨꯝ ꯏꯁꯇꯦꯖ ꯏꯟꯇꯔꯁ ꯇꯧꯕ ꯂꯩꯕꯁꯨ ꯑꯗꯨꯝ ꯌꯥꯎꯏꯀꯣ
ꯎꯝ
ꯃꯣꯏꯗꯨꯅ ꯑꯃꯨꯛ ꯈꯔ ꯀꯩꯅꯣ ꯑꯣꯏꯔꯦ ꯌꯥꯝ ꯈꯔ ꯑꯦꯛꯁꯇ꯭ꯔꯥ ꯀꯩꯅꯣ ꯑꯣꯏꯈ꯭ꯔꯦ ꯑꯗꯨꯒ ꯑꯇꯩꯅ ꯁꯨꯝ ꯀꯩꯅꯣ ꯑꯣꯏꯅ ꯇꯤꯟꯅꯔꯛꯄꯁꯤꯗꯤ ꯑꯗꯨꯝ ꯇꯥꯞ ꯇꯥꯞꯅ ꯁꯨꯝ ꯀꯦꯜꯍꯧꯋꯤ ꯍꯥꯏ ꯇꯥꯕꯅꯤꯅꯦ ꯀꯦꯜꯍꯧꯋꯤ ꯃꯤꯟꯁ ꯃꯣꯏꯕꯨ ꯍꯟꯊꯅ ꯀꯩꯅꯣ ꯇꯧꯕꯒꯤ ꯋꯥ ꯅꯠꯇꯕ ꯂꯥꯞꯅꯈꯤꯕꯗꯨ
ꯃꯥꯅꯤ ꯃꯥꯅꯤ
ꯃꯥꯒꯤ ꯃꯥꯒꯤ ꯂꯝꯕꯤ ꯆꯠꯅꯈꯤꯕ ꯈꯣꯠꯈꯤꯕ ꯂꯝꯕꯤ ꯃꯥꯟꯅꯔꯛꯇꯕ ꯑꯗꯨꯒꯨꯝꯝꯕ ꯃꯌꯥꯝꯗꯨꯅ ꯁꯨꯝ ꯀꯩꯅꯣ ꯇꯧꯒꯦ ꯍꯥꯏꯇꯥꯔꯦꯅꯦ
ꯎꯝ
ꯕ꯭ꯔꯣ ꯍꯣꯏꯗꯤ ꯀꯩꯅꯣ ꯃꯅꯥꯛꯇ ꯂꯩꯔꯕꯅꯤꯅ ꯑꯗꯨꯗꯤ ꯁꯤꯒꯤ ꯏꯔꯣꯏꯁꯦꯝꯕ ꯃꯅꯥꯛꯇ ꯂꯩꯕ ꯅꯠꯇ꯭ꯔꯣ ꯕ꯭ꯔꯣ ꯍꯣꯏꯒꯤꯁꯦ
ꯑꯥ
ꯑꯗꯨꯗꯤ ꯀꯩꯅꯣ ꯀꯩꯀꯥꯒꯗꯤ ꯅꯥꯛꯅꯔꯝꯃꯅꯤ ꯖꯨ ꯀꯥꯁꯨ ꯅꯛꯅꯔꯝꯃꯅꯤ ꯈꯜꯂꯦ
ꯖꯨ ꯍꯥꯢꯁꯤ ꯏꯅꯛ ꯅꯛꯏꯗ ꯃꯣꯏ ꯀꯩꯅꯣ ꯌꯣꯡꯒ ꯈꯣꯡꯉꯥꯛꯕ ꯃꯌꯥꯝꯁꯦ ꯍꯣꯢꯇꯦꯟ ꯗꯩ ꯑꯗꯨꯝ ꯢꯍꯣ ꯍꯣꯅ ꯑꯗꯨꯝ ꯇꯥꯔꯤꯄꯣꯠꯅꯤ
ꯑꯥ ꯑꯩꯁꯨ ꯈꯪꯉꯦꯕ ꯍꯥꯏꯗꯤ ꯑꯩꯈꯣꯏꯁꯨ ꯖꯨꯗꯒꯤꯕꯨꯗꯤ ꯌꯥꯝ ꯂꯥꯞꯅꯗ꯭ꯔꯦ ꯑꯩꯈꯣꯏꯁꯨ ꯑꯗꯨꯝ ꯖꯨꯗꯒꯤ ꯈꯤꯇꯪ ꯍꯥꯏꯗꯔꯒ ꯂꯩꯌꯦꯕ ꯑꯩꯈꯣꯏꯅ
ꯍꯥ ꯂꯥꯝꯃꯛ ꯇꯤ ꯍꯥꯏꯔꯣꯏꯒꯦꯀꯣ ꯍꯥꯏꯗꯤ ꯃꯣꯏꯒꯤ ꯔꯨꯜꯁ ꯂꯩꯕꯅꯤꯅ
ꯑꯥ
ꯑꯗꯨꯗꯨꯒ ꯑꯩꯈꯣꯏꯒꯤꯗꯔ ꯢꯔꯣꯢꯁꯦꯝꯕ ꯖꯨꯗꯒꯤ ꯆꯥꯛꯉꯧꯕꯗꯨ ꯅꯠꯇꯕ ꯆꯤꯡꯒꯤ ꯅꯥꯀꯟꯗ ꯂꯝꯕꯤ ꯑꯃ ꯆꯥꯠ ꯈꯪꯗꯤ ꯈꯪꯕ꯭ꯔꯥ ꯄꯨꯂꯤꯁ ꯂꯩꯕ ꯀꯩꯅꯣꯗꯒꯤ ꯅꯥꯀꯟꯗ ꯂꯝꯕꯤ ꯑꯃ ꯍꯥꯏꯗꯈꯤꯕꯗꯣ
ꯑꯥ ꯈꯪꯉꯦ ꯈꯪꯉꯦ
ꯑꯗꯣꯝꯗ ꯍꯥꯏꯗꯈꯤꯗꯨꯢꯕ ꯊꯣꯡꯒ ꯑꯅꯧꯕ ꯂꯩꯕ ꯕ꯭ꯔꯣꯍꯣꯏ ꯂꯥꯛꯑꯕꯁꯨ ꯌꯥꯏ
ꯎꯝ
ꯕ꯭ꯔꯣ ꯍꯣꯏ ꯀꯩꯅꯣꯗꯤ ꯇꯣꯏ ꯊꯣꯛꯑꯝꯕꯅꯤꯗ ꯄꯣꯠ ꯆꯩ ꯂꯩꯕ ꯈꯣꯠꯄꯅꯤ ꯏꯔꯣꯢꯁꯦꯝꯕꯔꯣꯝꯗ ꯑꯗꯨꯝ ꯇꯣꯏ ꯊꯣꯛꯑꯝꯃꯅꯤ
ꯊꯣꯛꯑꯦ ꯊꯣꯛꯑꯦ
ꯍꯣꯏ ꯅꯛꯅꯔꯕꯅꯤꯅꯀꯣ
ꯎꯝ ꯑ ꯖꯤꯎ ꯍꯥꯏꯖꯤꯗꯤ ꯅꯛꯅꯩ ꯍꯥꯏꯕꯋꯥꯅꯦ ꯁꯨꯛꯆꯠꯄꯨ ꯆꯠꯇꯦꯗ ꯅꯣꯡ ꯐꯗꯣꯛ ꯑꯃꯨꯛ ꯑꯅꯤꯔꯛꯀꯥ ꯖꯠꯂꯝꯃꯗ꯭ꯔ
ꯑ ꯕ ꯭ꯔꯣ ꯍꯣꯏꯗꯤ ꯍꯣꯁꯇꯦꯜꯁꯦ ꯑꯗꯨꯝ ꯁꯟꯗꯦꯒꯨꯝꯕꯗ ꯊꯣꯛꯍꯟꯕ꯭ꯔꯥ ꯅꯠꯇ꯭ꯔꯒ ꯃꯇꯝ ꯂꯩꯕ꯭ꯔꯥꯕ ꯍꯥꯏꯗꯤ ꯊꯣ
ꯑꯗꯨꯝ ꯑꯦ ꯑꯦꯅꯤ ꯇꯥꯏꯝ ꯌꯥꯏꯗ ꯅꯨꯡꯗꯥꯡꯗ ꯅꯨꯡꯗꯥꯡꯗꯕꯨꯗꯤ ꯌꯥꯗꯦꯕ ꯑꯗꯣ ꯑꯇꯣꯞꯄ ꯑꯌꯨꯛ ꯅꯨꯡꯊꯤꯟꯗꯗꯤ ꯑꯦꯅꯤ ꯇꯥꯏꯝ ꯌꯥꯏꯕ
ꯑꯣ ꯑꯗꯨꯗꯤ ꯌꯥꯝ ꯀꯟꯅ ꯗꯤ ꯏꯁꯇꯤꯛ ꯑꯣꯏꯕ ꯃꯛꯇꯤ ꯑꯣꯏꯗꯦꯅꯦꯀꯣ ꯇꯛꯄꯒ ꯍꯥꯏꯅꯔꯒꯗꯤꯀꯣ ꯍꯣꯏꯗ ꯑꯗꯨꯕꯨꯗꯤ ꯀꯩꯅꯣ ꯑ ꯑꯗꯨꯕꯨꯗꯤ ꯀꯩꯅꯣ ꯑꯣꯏꯔꯝꯕꯁꯨ ꯌꯥꯏ ꯍꯥꯏꯗꯤ ꯒ꯭ꯔꯦꯖꯨꯑꯌꯦꯁꯟ ꯑꯣꯏꯔꯛꯄꯅꯤꯅ ꯍꯥꯏꯗꯤ ꯒ꯭ꯌꯥꯟ ꯇꯥꯅꯕꯒꯤ ꯆꯥꯡꯁꯨ ꯋꯥꯡꯉꯛꯄꯅꯤꯅꯀꯣ ꯑꯗꯨꯕꯨꯒꯤ ꯑꯣꯏꯔꯝꯕꯁꯨ ꯌꯥꯏ ꯎꯝ ꯆꯥꯎꯗꯤ ꯆꯥꯎꯗꯥꯏꯅꯦꯒꯤ ꯃꯅꯨꯡꯁꯦ ꯑꯗꯨꯝ ꯈꯔꯗꯤ ꯑꯗꯨꯝ ꯆꯥꯎ ꯃꯥꯜꯂꯦ
ꯑꯥ ꯑꯗꯨꯝ ꯆꯥꯎꯔꯦ ꯈꯔꯗꯤ
ꯍꯥ ꯍꯥ ꯑꯩꯈꯣꯏꯁꯨ ꯅꯍꯋꯥꯏ ꯆꯪꯉꯛꯑꯃꯃꯦꯕꯥ ꯑꯩꯈꯣꯏ ꯕꯣꯍꯩ ꯃꯇꯝꯗ ꯕꯣꯍꯩ ꯇꯝꯕ ꯃꯇꯝꯗꯨꯃꯗꯤ ꯈꯪꯗꯦ ꯑꯩꯈꯣꯏꯁꯨ ꯗꯨꯝ ꯏꯟꯇꯔꯅꯦꯠꯀ ꯊꯤꯡꯕ ꯃꯇꯝꯗ ꯑꯗꯨꯝ ꯏꯤꯒꯤ ꯃꯅꯨꯡꯗꯒ ꯆꯪꯉꯥꯒ ꯑꯗꯨꯝ ꯄꯥꯏꯔꯝꯃꯦꯕ
ꯍꯣꯌ ꯑꯗꯨꯀꯥꯟꯗ ꯑꯩꯈꯣꯏ ꯐꯥꯔꯁ ꯏꯌꯔ ꯑꯣꯏꯔꯝꯒꯅꯤ
ꯑꯥ ꯇꯧꯒꯗꯧꯔꯤꯕꯁꯦ ꯑꯩꯈꯣꯏꯁꯦ ꯗꯨꯃꯥꯏꯅ ꯆꯪꯉꯕꯗꯤ ꯕꯣꯏ ꯁꯦ ꯆꯍꯤ ꯐꯣꯔ ꯏꯌꯔꯁꯇꯥ ꯅꯠꯇ꯭ꯔ ꯊ꯭ꯔꯤ ꯏꯌꯔꯁ ꯑꯣꯏꯗꯣꯏꯔꯥ?
ꯐꯣꯔ ꯏꯌꯔꯁꯅꯦ꯫
ꯑꯣ ꯑꯗꯨꯗꯤ
ꯑꯗꯨꯒꯤ ꯑꯗꯨꯒꯤ ꯏꯔꯥꯡ ꯇꯧꯔꯤꯀꯥꯟ ꯃꯇꯝꯗꯨꯁꯨ ꯅꯨꯡꯉꯥꯏꯈꯤꯕꯅꯦ ꯑꯗꯨꯝ
ꯎꯝ
ꯑꯩꯈꯣꯏ ꯍꯣꯁꯇꯦꯜ ꯃꯅꯨꯡꯗ ꯋꯥꯏ ꯐꯥꯏꯗ ꯌꯥꯕꯅꯤꯅ ꯀꯝ ꯌꯨꯝꯗ ꯂꯩ ꯑꯗꯩꯩ ꯍꯣꯁꯇꯦꯜ ꯂꯩꯕꯤꯅꯦꯕ ꯈꯣꯏ ꯑꯃꯅꯤ ꯑꯃꯅꯤ ꯊꯛꯇ ꯇꯧꯔꯒ
ꯑꯥ
ꯑꯩꯈꯣꯏꯁꯨ ꯂꯥꯛꯑꯝꯃꯦ ꯕ꯭ꯔꯣ ꯍꯣꯏꯒꯤ ꯍꯣꯁꯇꯦꯜꯗꯒ ꯂꯣꯠꯇꯅꯀꯣ ꯂꯣꯠꯄ ꯃꯤꯟꯁ ꯍꯥꯏꯗꯤ ꯍꯣꯁꯇꯦꯜꯗꯨꯏ ꯃꯥꯟꯅꯕꯀꯣ
ꯎꯝ
ꯍꯣꯇꯦꯜ ꯅꯥꯀꯟꯗꯒ ꯂꯩꯔꯝꯃꯤ ꯃꯃꯥꯡꯒꯤ ꯍꯣꯁꯇꯦꯜꯗꯣ ꯃꯃꯥꯡꯂꯣꯝ ꯂꯩꯕꯗꯣ ꯀꯩ ꯃꯃꯤꯡ ꯀꯧꯒꯦ ꯕ꯭ꯔꯣ ꯍꯣꯏꯒꯤ ꯍꯣꯁꯇꯦꯜ ꯅꯝꯕꯔ ꯀꯌꯥꯅꯣ ꯗꯨꯗꯤ ꯈꯪꯗ꯭ꯔꯦ
ꯑꯃ ꯆꯪꯉꯛꯄ ꯒꯦꯠ ꯃꯌꯥꯒꯤꯗ ꯂꯩꯕꯗꯨꯔꯣ
ꯑ ꯒꯦꯠ ꯃꯌꯥꯗꯤ ꯅꯠꯇꯦ ꯀꯩꯅꯣꯔꯣꯝꯗ ꯆꯪꯁꯤꯜꯂꯒ ꯁꯨꯝ ꯏꯁꯇꯦꯠꯇ ꯁꯨꯝ ꯑ ꯑꯋꯥꯡꯔꯣꯝꯗ ꯍꯥꯏ ꯇꯥꯔꯦ ꯑꯗꯨ ꯇꯣꯒꯤ ꯃꯃꯥꯡꯂꯣꯝꯒꯤ ꯋꯥꯜ ꯂꯩꯕ ꯍꯥꯏꯒꯗ꯭ꯔꯥ
ꯑꯥ
ꯃꯤꯒꯤ ꯃꯤꯒꯤ ꯌꯨꯝꯒ ꯇꯥꯏꯅꯕ ꯍꯥꯏꯒꯗ꯭ꯔꯥ ꯄꯨꯈ꯭ꯔꯤ ꯌꯥꯝ ꯂꯩꯕꯗꯣ
ꯑꯥ
ꯑ ꯑꯗꯣꯝꯒꯤꯗꯨꯅ ꯆꯪꯉꯒ ꯍꯧꯖꯤꯛ ꯄꯥꯏꯔꯝꯃꯦ ꯑꯗꯨꯒ
ꯑꯣ ꯑꯗꯨꯔꯣꯝꯗꯅ ꯑꯗꯨꯔꯣꯝꯗꯅꯦꯕ ꯑꯩꯈꯣꯏ ꯂꯩꯔꯤꯖꯦ
ꯑꯣ ꯈꯣꯏꯅ__
ꯑ ꯑꯗꯨꯅ ꯌꯨ ꯖꯤꯒꯤꯅꯦꯕ ꯀꯩꯅꯣꯒꯤ
ꯑꯣ ꯑꯗꯨꯕꯨꯗꯤ ꯈꯪꯗ꯭ꯔꯦ ꯑꯩꯈꯣꯏꯁꯨ ꯑꯗꯨꯗꯤ ꯆꯪꯈꯣꯏꯅ ꯇꯝ__ ꯕ ꯑꯣꯏꯗꯕꯅꯤꯅꯀꯣ
ꯑꯥ
ꯏꯁ ꯑꯩꯈꯣꯏ ꯂꯥꯛꯑꯝꯃꯤ ꯍꯟꯗꯛꯃꯨꯛ ꯈꯣꯏ ꯂꯥꯛꯑꯝꯃꯤ ꯑꯁꯣꯝꯅꯥꯛꯀꯟ ꯒꯦꯠꯀꯤ ꯃꯅꯤꯡ ꯆꯤꯡ ꯃꯅꯥꯛꯀꯥꯗꯨ ꯑꯩꯈꯣꯏ ꯑꯗꯨꯝ ꯄꯥꯏꯔꯝꯃꯦꯕꯀꯣ ꯍꯥꯏꯗꯤ ꯅꯦꯠ ꯐꯪꯗꯕꯅꯤꯅ
ꯎꯝ
ꯑꯗꯨꯒ ꯁ꯭ꯇꯨꯗꯤꯟ ꯁꯥꯔ ꯑꯗꯨꯝ ꯆꯪꯖꯤꯜꯂꯦ ꯑꯗꯨꯝ ꯄꯥꯏꯕꯁꯨ ꯗꯨꯝ ꯌꯥꯎꯋꯤ ꯕ꯭ꯔꯣ ꯍꯣꯏꯗꯤ ꯀꯩꯅꯣꯒ ꯆꯠꯄ꯭ꯔꯣ ꯐꯤꯜ ꯚꯤꯖꯤꯠ ꯀꯗꯤ ꯑꯗꯨꯝ ꯆꯠꯄ꯭ꯔꯥ ꯀꯩ ꯀꯩ ꯂꯝꯗꯒꯗꯤ ꯆꯠꯂꯤ ꯆꯠꯂꯗꯤ
ꯐꯤꯜ ꯚꯤꯖꯤꯠꯁꯦ ꯑꯩꯈꯣꯏꯒꯤꯖ‌ꯦ ꯀꯩꯅꯣ ꯃꯃꯥꯡ ꯁꯦꯃꯤꯁꯇꯔ ꯁꯚꯦꯟ ꯁꯚꯦꯟ ꯁꯦꯃꯤꯁꯇꯔꯗ ꯆꯠꯈꯤ ꯑꯗꯨ ꯀꯩꯅ‌ꯣ ꯑꯁꯣꯟ ꯁꯉꯥꯏꯊꯦꯜ ꯑꯁꯣꯔꯣꯝꯗ ꯀꯩꯅꯣ ꯀꯥꯆꯤ ꯈꯨꯨꯜꯅ ꯑꯃ ꯂꯩꯕꯗꯣ ꯈꯪꯕ꯭ꯔ
ꯑꯥ ꯈꯪꯉꯦ
ꯑ ꯑꯗꯨ ꯑꯗꯨꯏꯗꯨꯗ ꯆꯠꯈꯤ
ꯑꯣ ꯑꯗꯣꯝ ꯆꯠꯂꯦꯕ ꯑꯗꯣꯝꯗꯀꯥ ꯐꯥ꯭ꯔꯝꯒꯨꯝꯕ ꯑꯣꯏꯗꯣꯏꯔꯥ ꯅꯠꯇ꯭ꯔꯒ
ꯎꯝ ꯂ ꯂꯧꯕꯨꯛꯀꯨꯝꯕ ꯑꯗꯨꯒꯨꯝꯕꯩ ꯀꯩꯀꯩ ꯈꯔ ꯑꯗꯨꯝ ꯌꯦꯡꯖꯟꯕ ꯍꯥꯏꯇꯥꯏ
ꯑꯣ ꯑꯇꯣꯞꯄ ꯑꯗꯣꯝꯗ ꯈꯛ ꯆꯠꯂꯦ ꯑꯇꯣꯞꯄꯗꯤ ꯆꯠꯇ꯭ꯔꯦ
ꯑꯇꯣꯞꯄꯁꯦ ꯀꯩꯅꯣ ꯑꯩꯈꯣꯏꯒꯤ ꯃꯇꯝꯖꯤꯗꯅ ꯑꯃꯨꯛ ꯀꯩꯅꯣꯖ‌ꯦ ꯏꯔꯥ ꯃꯔꯛ ꯑꯃꯗꯤ ꯏꯔꯥꯡ ꯇꯧꯕꯩ ꯀꯩꯕꯣꯏ ꯑꯗꯨꯝ ꯂꯥꯟꯒ꯭ꯔꯦ
ꯑꯥ
ꯑꯗꯨꯅ ꯌꯥꯝ ꯀꯟ ꯆꯠꯇ꯭ꯔꯦꯕ
ꯑꯣ ꯑꯗꯨ ꯁ꯭ꯋꯥꯏꯅ ꯑꯅꯛꯄ ꯗꯨꯝ ꯆꯠꯂ ꯑꯗꯨꯝ ꯂꯣꯏꯁꯟꯒ꯭ꯔꯦꯕꯀꯣ
ꯎꯝ
ꯕ꯭ꯔꯣ ꯍꯣꯏꯒꯤ ꯀꯩꯅꯣꯗꯗꯤ ꯐꯤꯁꯇꯤ ꯀꯃꯥꯏꯟ ꯇꯧꯒꯦ ꯁꯦꯟꯇ꯭ꯔꯦꯜ ꯕꯨꯗꯤ ꯑꯣꯏꯕꯅꯤꯅ ꯌꯥꯝ ꯀꯟꯅꯗꯤ ꯆꯥꯎꯔꯝꯗꯧꯗꯤ ꯃꯥꯟꯗꯦ
ꯑꯥ ꯌꯥꯝ ꯀꯟꯅꯕꯨꯗꯤ ꯆꯥꯎꯗꯦ ꯑꯗꯨꯝ ꯁꯦꯃꯦꯁꯇꯔ ꯑꯃꯗ ꯇꯔꯥ ꯃꯌꯥ
ꯑꯣ ꯐꯥ꯭ꯔꯁ ꯁꯦꯃꯤꯁꯇꯔꯒꯖꯤ ꯑꯥ ꯇꯦꯟ ꯊꯥꯎꯖꯟ ꯃꯨꯛ ꯑꯣꯏꯌꯦꯕꯀꯣ
ꯑ ꯑꯗꯨꯝ ꯁꯦꯃꯤꯁꯇꯔ ꯈꯨꯗꯤꯡ ꯇꯔꯥ ꯃꯌꯥꯥ ꯑꯗꯨꯃꯥꯏ ꯑꯣꯏ
ꯑꯣ ꯑꯗꯣ ꯊꯣꯏꯗꯣꯛꯅ ꯌꯥꯝ ꯀꯟꯅ ꯌꯥꯝꯕꯗꯤ ꯑꯣꯏꯗꯦꯗꯥꯀꯣ
ꯕ꯭ꯔꯣ ꯍꯣꯏꯒꯤ ꯁꯦꯃꯤꯁꯇꯔ ꯑꯝꯗꯗꯤ ꯃꯤ ꯀꯌꯥꯃꯨꯛꯀꯗꯤ ꯑꯣꯏ ꯍꯥꯏꯗꯤ ꯄꯦꯌꯥ ꯀ꯭ꯂꯥꯁꯀꯤ ꯀꯩꯅꯣꯖꯦ
ꯑꯩꯈꯣꯏ ꯀꯩꯅꯣꯖ‌ꯦ ꯏꯁꯇ꯭ꯔꯦꯡꯁꯦ ꯀꯩꯅꯣ ꯑꯗꯨꯝ ꯕꯦꯆ ꯕꯦꯆꯀꯤ ꯃꯇꯨꯡ ꯏꯜꯂꯦ ꯑꯗꯣ ꯃꯤꯅꯤꯃꯝꯗ ꯑꯗꯨꯝ ꯆꯥꯝꯃ ꯑꯗꯨꯃꯥꯏꯅꯗꯤ ꯑꯣꯏ
ꯆꯥꯝꯃꯁꯦ ꯑꯝ ꯑꯣꯏꯕꯀꯣ
ꯑꯥ
ꯑꯣ ꯌꯥꯝ ꯀꯟꯅ ꯌꯥꯝꯕꯗꯤ ꯑꯣꯏꯗꯦꯗ ꯕ꯭ꯔꯣ ꯑꯗꯨꯝ ꯍꯥꯏꯗꯤ ꯆꯥꯡꯆꯠꯅꯦꯕ ꯅꯠꯇ꯭ꯔꯥ ꯑꯥ ꯑꯗꯨꯗꯤ ꯍꯨꯖꯤꯛꯀꯥꯟꯗꯤ ꯕ꯭ꯔꯣ ꯍ‌ꯣꯁ ꯇꯦꯜꯗ ꯃꯤ ꯈꯔꯗꯤ ꯃꯌꯦꯡ ꯇꯥꯔꯝꯃꯅꯤꯅꯦ ꯑꯦꯛꯖꯥꯝ ꯅꯨꯡꯖꯥꯝ ꯂꯣꯏꯅꯔꯕꯅꯤꯅ
ꯎꯝ ꯑꯗꯩ ꯆꯠꯅꯒꯤꯕ ꯏꯃꯥꯟꯅꯕ ꯈꯔ ꯆꯠꯅꯒꯤꯕꯁꯨ ꯑꯗꯨꯝ ꯌꯥꯎꯔꯦ
ꯑꯥ
ꯃꯤ ꯐꯟꯌꯥꯝ ꯑꯩꯈꯣꯏꯁꯨ ꯆꯠꯂꯅꯤ ꯑꯦꯛꯖꯥꯝ ꯂꯣꯏꯕꯒ
ꯑꯣ ꯀꯩꯅꯣꯒꯤꯁꯦ ꯂꯣꯏ ꯀ꯭ꯨꯋꯦ ꯀ꯭ꯨꯋꯦꯠꯀꯤ ꯂꯣꯏꯔꯒ
ꯑꯥ
ꯁꯤ ꯑꯁꯤ ꯑꯁꯤ ꯊꯥꯃꯨꯇꯪꯗꯤ ꯂꯩꯒꯤꯒꯦ ꯑꯗꯨꯒ ꯆꯠꯂꯒꯦꯅ ꯇꯧꯕ ꯑꯩꯈꯣꯏꯁꯨ ꯏꯃꯥꯟ ꯍ‌ꯣꯏ ꯍꯥꯏꯅꯔ‌ꯦ ꯑꯗꯨ ꯂ‌ꯣꯏꯔ ꯆꯠꯂꯁꯦꯟ
ꯑꯣ ꯍꯣꯏꯗꯥ ꯑꯗꯨ ꯑꯦꯛꯖꯥꯝ ꯇꯥꯟꯗꯣꯛꯑ ꯒ ꯒ꯭ꯌꯥꯟ ꯇꯥꯅ ꯍꯟꯈꯤꯝꯅꯥ ꯐꯔꯦ ꯄ꯭ꯔ‌ꯣꯇꯨ ꯂ‌ꯣꯏꯁꯜꯂꯒꯥ
ꯂꯣꯏꯁꯜꯂꯛꯑ
ꯕ꯭ꯔꯣ ꯍꯣꯏ ꯍꯣꯁꯇꯦꯜꯗ ꯂꯩꯕꯁꯦ ꯍꯦꯟꯖꯥꯡ ꯑꯍꯥꯎꯕ ꯌꯥꯝ ꯆꯥꯏ ꯍꯥꯏ ꯕ꯭ꯔꯣ ꯍꯣꯏꯗꯤ ꯆꯥꯗ꯭ꯔꯣ ꯉꯧꯕꯣ ꯇꯥꯎꯕꯤ ꯈꯣꯠꯄꯤ
ꯑꯗꯨ ꯃꯔꯛ ꯃꯔꯛꯇ ꯇꯧꯋꯦꯍꯦ ꯌꯥꯝ ꯇꯣꯏꯅꯕꯨꯗꯤ ꯇꯧꯗꯦ
ꯑꯥ
ꯈꯔ ꯈꯔ ꯑꯗꯨꯝ ꯅꯣꯡꯐꯥꯗꯣꯛ ꯀꯩꯅꯣꯒꯨꯝꯕ ꯂꯩꯕꯒꯨꯝꯕ ꯑꯗꯨꯝ ꯇꯧꯕ ꯋꯥꯅꯦ
ꯑꯣ ꯌꯥꯝ ꯇꯣꯏꯅꯗꯤ ꯇꯧꯗꯦꯕꯀꯣ
ꯑꯥ
ꯑꯩꯈꯣꯏ ꯃꯇꯝꯗ ꯏꯃꯥꯟꯅꯕꯃꯥ ꯍꯣꯁꯇꯦꯜꯗ ꯂꯩꯌꯦ ꯃꯥꯗꯤ ꯑꯁ ꯅꯨꯡꯇꯤ ꯆꯥꯕꯤꯅꯦ ꯃꯣꯏꯗꯤ ꯆꯥꯅꯤꯡꯉꯦ ꯈꯨꯗꯤꯡꯒꯤ ꯑꯗꯨꯝ ꯆꯥꯕꯤꯗꯨꯗꯤ ꯑꯊꯤꯡ ꯕꯤꯅꯕ ꯂꯩꯇ꯭ꯔꯥꯕꯅꯤꯅꯀꯣ
ꯎꯝ ꯊꯤꯡꯕꯕꯨꯗꯤ ꯑꯩꯈꯣꯏꯁꯦ ꯊꯤꯡꯗꯦꯗ ꯑꯗꯣ
ꯑꯥ
ꯄꯩꯁꯥ ꯆꯪꯉꯤꯗꯅ ꯀꯩꯅꯣꯝ ꯂꯩꯅꯤꯡꯉꯦ ꯍꯥꯏꯕ ꯃꯇꯝꯗ ꯀꯩꯅꯣꯝ ꯆꯥꯅꯤꯡꯉꯦ ꯍꯥꯏꯕ ꯃꯇꯝꯗ ꯑꯗꯨꯗꯁꯨ ꯑꯌꯥꯝꯕ
ꯑꯍꯥꯎ ꯆꯥꯕꯁꯦ ꯄꯩꯁꯥꯁꯨ ꯃꯤꯃꯤꯒꯤ ꯉꯝꯖꯕꯁꯨ ꯇꯥꯔꯦ ꯅꯠꯇ꯭ꯔꯥ
ꯑꯥ
ꯀꯩꯅꯣ ꯇꯧꯕꯒꯗꯤ ꯌꯥꯎꯗ꯭ꯔꯣ ꯍꯥꯏꯗꯤ ꯀꯥꯔꯟ ꯇꯥꯕ ꯇꯥꯕꯁꯨ ꯌꯥꯎꯏ ꯍꯣꯁꯇꯦꯜ ꯂꯩꯕꯁꯦ ꯕ꯭ꯔꯣ ꯍꯣꯏꯒꯤꯗꯗꯤ ꯑꯗꯨꯝꯕ ꯌꯥꯎꯗ꯭ꯔꯣ ꯁꯦꯅꯤꯌꯔ ꯍꯥꯏꯒꯗ꯭ꯔꯥ ꯖꯨꯅꯤꯌꯔ ꯍꯥꯏꯒꯗ꯭ꯔꯥ ꯍꯥꯏꯗꯤ
ꯑꯗꯨꯝ ꯀꯥꯔꯟ ꯇꯥꯕ ꯌꯥꯎꯔꯤꯃꯤꯗ ꯕꯦꯁꯇ ꯑꯃꯝ ꯏꯃꯥꯟꯅꯞꯇꯥ ꯑꯣꯏꯒꯦꯔꯥ ꯁꯦꯅꯤꯌꯔꯗꯕꯨ ꯑꯣꯏꯒꯦꯔꯥ ꯖꯨꯅꯤꯌꯔꯗ ꯑꯣꯏꯒꯦꯔꯥ ꯑꯗꯨꯝ ꯈꯔꯗꯤ ꯌꯥꯎꯔꯄꯅꯦꯕ
ꯃꯌꯥꯝ ꯅꯨꯡꯉꯥꯏꯍꯟꯕ ꯍꯥꯏꯒꯗ꯭ꯔꯥ
ꯍꯣꯁꯇꯦꯜꯅꯤꯅ ꯑꯗꯨꯕꯨꯗꯤ ꯃꯅꯤꯡ ꯃꯈꯥ ꯇꯝꯅ ꯂꯥꯡꯕꯁꯤ ꯅꯨꯡꯗꯤ ꯅꯨꯡꯉꯥꯏꯔꯝꯒꯅꯤ ꯕ꯭ꯔꯣ ꯑꯩꯅ ꯁꯨꯝ ꯈꯟꯕꯗ ꯈꯔꯗꯤ ꯑꯗꯨꯝ ꯏꯟꯖꯣꯏꯒꯤꯗꯤ ꯐꯖꯅ ꯑꯗꯨꯝ ꯐꯪꯉꯝꯗꯧ ꯃꯥꯜꯂꯤ
ꯅꯨꯡꯉꯥꯏꯕꯨ ꯑꯟꯗꯨ ꯍꯟꯗꯛꯇꯤ ꯑꯃꯨꯛ ꯃꯣꯏ ꯋꯥꯔꯗꯦꯟꯒ ꯑꯅꯧꯕ ꯁꯤꯟꯈꯤꯕ ꯑꯗꯩ ꯀꯩ ꯀꯩ ꯑꯣꯖꯥ ꯑꯅꯧꯕ ꯂꯥꯛꯄ ꯈꯣꯠꯄ ꯇꯧꯋꯤ ꯑꯇꯩꯗꯤ ꯀꯌꯥꯗꯤ ꯅꯨꯡꯉꯥꯏꯒꯔꯦ ꯈꯔꯁ ꯊꯤꯡꯖꯤꯟꯕ ꯍꯧꯔꯦꯕ
ꯑꯣ ꯈꯔꯥ ꯆꯦꯛꯁꯟꯕ ꯍꯧꯔꯛꯑꯦꯕ
ꯑꯥ ꯍꯥꯟꯅꯒ ꯃꯥꯟꯅꯗ꯭ꯔꯦꯕ
ꯕ꯭ꯔꯣ ꯍꯣꯏꯒꯤ ꯀꯩꯅꯣꯁꯦ ꯑꯗꯨꯝ ꯆꯪꯕꯁꯦ ꯑꯗꯨꯝ ꯌꯥꯕ꯭ꯔꯥ ꯃꯤꯁꯦ ꯑꯗꯨ ꯅꯠꯇ꯭ꯔꯥꯒ ꯅꯣꯏꯗꯗꯤ ꯌꯥꯗꯕ꯭ꯔꯥ ꯍꯥꯏꯕꯗꯤ ꯑꯩꯈꯣꯏꯒꯤ ꯑꯦꯒ꯭ꯔꯤ ꯆꯪꯕꯁꯦ
ꯆꯪꯕꯖꯦ ꯑꯗꯨꯝ ꯃꯔꯛ ꯃꯔꯛꯇ ꯒꯦꯠ ꯀꯤꯄꯔꯅ ꯊꯤꯡꯕ ꯌꯥꯎꯕꯅꯦ ꯑꯗꯣ ꯐꯠꯂꯥꯎ ꯆꯥꯒꯤꯕꯁꯨ ꯑꯗꯨꯝ ꯌꯥꯕꯅꯤ ꯈꯪꯗꯦ
ꯑꯥ
ꯈꯪꯅꯕ ꯂꯩꯔꯒꯗꯤ ꯑꯗꯨꯝ ꯐꯠꯂꯥꯎꯅ ꯁꯤꯜ ꯁꯤꯜꯂꯛꯂꯨꯕꯩꯅꯦ ꯏꯟꯇ꯭ꯔꯦꯁ ꯃꯥꯟꯅꯕꯝ ꯁꯤꯗ ꯄꯤꯕ ꯂꯥꯛꯄ ꯄꯣꯠꯑꯝ ꯄꯤꯕ ꯂꯥꯛꯄꯅꯤꯒ ꯍꯥꯏꯔꯒ ꯑꯗꯨꯝ ꯆꯪꯕ ꯌꯥꯕꯅꯤꯗ
ꯑꯥ ꯑꯩꯈꯣꯏꯗꯤ ꯆꯪ ꯑꯩꯈꯣꯏꯗꯤ ꯄꯥꯛ ꯆꯪꯗ꯭ꯔꯝꯅꯤꯅ ꯈꯪꯗ꯭ꯔꯦꯕ
ꯎꯝ ꯁ꯭ꯋꯥꯏꯒꯤ ꯑꯅꯛꯄꯕꯨꯗꯤ ꯑꯗꯨꯝ ꯅꯨꯡꯗꯥꯡꯔꯝꯗꯒꯗꯤ ꯃꯣꯏ ꯁꯥꯟꯅꯕ ꯈꯣꯠꯄꯒ ꯑꯗꯨꯝ ꯂꯥꯛꯄ ꯌꯥꯎꯋꯤꯗ
ꯅꯣꯏꯒꯤ ꯃꯅꯨꯡꯗ
ꯑꯥ ꯉꯥꯡꯖꯤꯡ
ꯕ꯭ꯔꯣ ꯍꯣꯏꯒꯤꯁꯦ ꯃꯃꯥꯡꯂꯣꯝꯒꯤꯗꯨꯅ ꯅꯨꯄꯥ ꯃꯥꯏꯀꯩ ꯑꯣꯏꯗꯣꯏꯔꯥ ꯍꯣꯁꯇꯦꯜꯖꯦ
ꯑꯥ ꯃꯥꯡꯂꯣꯝꯒꯤꯖꯤꯅ ꯀꯩꯅꯣꯒꯤ ꯅꯨꯄꯥꯒꯤ ꯑꯗꯩ ꯑꯁꯣꯝ ꯆꯤꯡ ꯅꯥꯀꯟ ꯆꯤꯡ ꯆꯤꯡꯒꯣꯡ ꯆꯤꯡꯒꯤ ꯅꯥꯀꯟꯗ ꯂꯩꯔꯤꯗꯨꯅ ꯅꯨꯄꯤꯒꯤ ꯑꯣꯏꯗꯣꯏꯕ
ꯑꯣ ꯑꯗꯣꯝꯗꯅ ꯅꯨꯄꯤ ꯑꯣꯏꯗꯣꯏꯅꯦꯕꯀꯣ
ꯑꯗꯨꯒ ꯀ꯭ꯂꯥꯁ ꯂꯩꯁꯤꯅ ꯀꯩꯅꯣꯗꯥꯏꯗ ꯑꯣꯏꯗꯣꯏꯔꯥ ꯑꯃ ꯘꯥꯔꯤꯒ ꯂꯩꯕꯗꯣ ꯑꯗꯨꯋꯥꯏꯒꯤ ꯅꯀꯟꯗꯥ ꯑꯣꯏꯕ꯭ꯔꯥ